ꯑꯣ ꯇꯥ
ꯍꯜꯂꯣ
ꯇꯥꯕꯨꯣ
ꯇꯥꯏ ꯇꯥꯏ
ꯎꯝ ꯀꯩꯗꯧꯔꯝꯃꯤꯅꯣ
ꯑꯩꯔꯣ ꯒꯦꯝ ꯁꯥꯟꯅꯕ ꯂꯣꯏꯕꯗ ꯉꯥꯏꯔꯤ
ꯎꯝ ꯅꯣꯏꯗꯤ ꯑꯦꯛꯖꯥꯝ ꯄ꯭ꯔꯦꯛꯇꯤꯀꯦꯜ ꯋꯥꯠꯂꯤꯕ ꯍꯦ
ꯐꯒꯦ ꯑꯃ ꯋꯥꯠꯂꯤꯕ
ꯎꯝ ꯄꯟꯆꯥꯥꯁ ꯀꯦꯖꯤ ꯂꯣꯏꯔꯦ
ꯎꯝ
ꯎꯝ ꯏꯂꯃꯦ ꯑꯗꯨꯒ ꯀꯔꯤꯦ
ꯂꯥꯑꯝꯃ ꯀꯩꯗꯧꯔꯕ ꯑꯃꯨꯛ ꯍꯜꯂꯕꯣ
ꯑꯥ ꯑꯩ ꯑꯩ ꯈꯣꯟꯖꯦꯜꯁꯦ ꯇꯥꯕ꯭ꯔꯥ
ꯑ ꯑꯣꯅꯥ
ꯎꯝ ꯍ ꯅꯥꯔꯤ ꯄꯂꯦꯗꯣ ꯍꯌꯦꯡ ꯅꯠꯇ꯭ꯔꯒ ꯍꯥꯡꯆꯤꯠꯇꯤ ꯂꯥꯛꯀꯅꯤ
ꯎꯝ ꯑꯩꯗꯤ ꯍꯌꯦꯡ ꯆꯠꯂꯅꯤ ꯑꯦꯛꯖꯥꯝ ꯂꯣꯏꯔꯒ
ꯍꯌꯦꯡ ꯑꯗꯨꯝ ꯆꯠꯂꯉꯦ
ꯑꯥ ꯑꯗꯨꯒ ꯑꯣꯏꯅꯁꯦ ꯋꯦꯅꯁꯗꯦꯗ ꯂꯥꯛꯄ ꯌꯥꯏ ꯅꯠꯇ꯭ꯔꯒ ꯐ꯭ꯔꯥꯏꯗꯦꯗ
ꯑꯗꯨ ꯑꯗꯨꯝ ꯂꯩꯔꯗꯣꯏꯔꯥ
ꯑꯥ
ꯑꯩꯅ ꯑꯃꯨꯛ ꯈꯥꯡꯆꯤꯠ ꯇꯣ ꯃꯁꯦꯝꯗꯒꯤ
ꯂꯣꯏꯔꯒ ꯂꯥꯛꯄꯦ
ꯑꯍꯨ ꯑꯍꯨ ꯂꯥꯏ ꯍꯔꯥꯎꯗꯦ꯫ ꯀꯦꯜꯍꯧꯔꯤꯕ
ꯎꯝ ꯍꯌꯦꯡꯗꯒꯤ꯫ ꯍꯌꯦꯡꯗꯒꯤ ꯍꯧꯋꯦ ꯅꯪ ꯄꯩꯁꯥ ꯀꯌꯥ ꯆꯪꯉꯒꯦ꯫
ꯑꯩ ꯂꯤꯁꯤꯡ ꯑꯃꯒ ꯌꯥꯡꯈꯩꯃꯨꯛ꯫
ꯑꯣ꯫
ꯅꯪꯗꯤ꯫
ꯑꯩꯗꯤ ꯐꯣꯔ ꯍꯟꯗ꯭ꯔꯦꯠ ꯇ꯭ꯋꯦꯟꯇꯤ ꯐꯥꯏꯕꯇꯪ꯫
ꯎꯝ ꯅꯪ ꯀꯣꯜ ꯀꯌꯥ ꯁꯥꯟꯅꯔꯒꯦ꯫
ꯑꯩ ꯀꯣꯜ ꯁꯤꯒ ꯅꯠꯇꯦ ꯇꯨꯌꯦꯞ ꯁꯨꯕꯗ ꯉꯥꯏꯔꯤꯗ꯫
ꯎꯝ ꯑꯩꯩꯅ ꯍꯦꯟꯕꯩꯅꯦꯗ ꯑꯩ ꯁꯤꯒ ꯇ꯭ꯋꯦꯟꯇꯤ ꯇ꯭ꯋꯦꯟꯇꯤ ꯐꯣꯔ ꯁꯨꯗꯣꯏꯅꯦꯕ꯫
ꯎꯝ꯫
ꯊꯥꯔꯇꯤꯕꯧ ꯁꯥꯟꯅꯗꯣꯏ ꯃꯥꯥꯜꯂꯦ꯫
ꯑꯣ ꯑꯗꯨꯗꯣ ꯀꯣ ꯍꯥꯏꯗꯤ ꯑ ꯃꯣꯏꯅ ꯃꯣꯏꯗ ꯁꯝꯃꯤꯠ ꯇꯧꯒ꯭ꯔꯕ ꯃꯇꯨꯡꯗ ꯑꯃꯨꯛ ꯄꯦꯃꯦꯟꯗ ꯑꯃꯨꯛ ꯆꯪꯉꯤꯗꯅ ꯑꯗꯨꯗꯨꯒ ꯑꯗꯨꯝ ꯄꯦꯃꯦꯟꯗ ꯆꯪꯗ꯭ꯔꯁꯨ ꯁꯝꯃꯤꯠ ꯇꯧꯈ꯭ꯔꯗꯤ ꯄꯩꯁꯥ ꯑꯗꯨꯝ ꯑꯇꯣꯞꯄ ꯑꯗꯨꯝ ꯆꯪꯉꯛꯇꯣꯏ ꯅꯠꯇ꯭ꯔꯣ꯫
ꯎꯝ ꯁꯃꯤꯠ ꯇꯧꯒ ꯑꯗꯨꯝ ꯆꯪꯉꯛꯀꯅꯤ ꯑꯗꯣ ꯑ ꯅꯪꯒꯤ ꯀꯩ ꯑꯦꯀꯥꯎꯟꯗꯤ ꯍꯥꯞ ꯌꯨ ꯄꯤ ꯑꯥꯏꯒꯤꯗꯣ꯫
ꯑꯥ꯫
ꯇꯨꯏꯗꯤꯌꯥꯅꯤ꯫ ꯎꯝ ꯆꯪꯉꯛꯀꯅꯤ ꯍꯣꯏ ꯏꯁꯥꯅ ꯑꯗꯨꯝ ꯈꯪꯅꯤꯡꯕꯒꯤ ꯆꯦꯛ ꯇꯧꯕꯗꯨꯅ ꯇꯣꯉꯥꯟꯕꯅꯤꯗꯅ꯫
ꯎꯝ꯫
ꯆꯥꯎꯕ꯫
ꯆꯥꯛ ꯆꯥꯔꯕꯣ꯫
ꯑꯥ ꯍꯌꯦꯡꯅ ꯂꯣꯏꯗꯣꯏ ꯅꯠꯇ꯭ꯔꯣ꯫
ꯎꯝ ꯍꯌꯦꯡ ꯂꯣꯏꯗꯣꯏꯅꯤ ꯅꯪ ꯉꯁꯤ ꯀꯅꯥ ꯀꯅꯥꯅꯣ ꯊꯤꯔꯒ ꯑꯩꯕꯨ ꯁꯥꯟꯅꯔꯖꯨ ꯌꯥꯏ ꯃꯌꯥꯝ ꯁꯥꯟꯅ ꯊꯣꯛꯑꯨ ꯏꯕꯦꯝꯃ ꯍꯌꯦꯡ ꯈꯛꯇ ꯉꯥꯏꯔꯦ꯫
ꯊꯥꯔꯇꯤ ꯐꯥꯎ ꯁꯥꯟꯅꯗꯣꯏꯅꯦꯕ꯫
ꯉꯔꯥꯡ ꯁꯤꯜꯄꯥꯒ ꯄꯨꯡ ꯀꯩꯅꯣꯕꯧ ꯁꯥꯟꯅꯩ ꯇꯔꯥ ꯃꯠ ꯇꯔꯥ ꯃꯈꯥꯏ ꯑꯗꯨꯋꯥꯏꯕꯥꯎ ꯁꯥꯟꯅꯩ꯫
ꯎꯝ ꯑꯩꯖꯨ ꯏꯆꯟ ꯇꯣꯝꯕꯤ ꯃꯦꯁꯦꯁ ꯊꯥꯔꯛ ꯂꯩꯔꯝꯃꯦ ꯑꯩ ꯆꯥꯔꯦ ꯍꯥꯏꯗꯤ ꯒꯨꯂꯤ ꯆꯥꯁꯟꯕꯖꯦ ꯃꯣꯟꯗꯩꯗꯅ ꯏꯁꯥꯖꯦ꯫ ꯑꯗꯨꯒꯤ ꯇꯨꯝꯊꯣꯛꯑꯨꯔꯦ ꯃꯥꯒꯤꯁꯨ ꯁꯥꯟꯅꯁꯦꯅ ꯍꯥꯏꯔꯛꯑꯦ ꯑꯗꯨꯒ ꯀꯔꯤ ꯀꯔꯤ ꯑꯁꯣꯝꯒꯤ ꯑꯟꯇꯤꯗꯣ
ꯎꯃ
ꯑꯃ ꯀꯔꯤ ꯒꯦꯠ ꯊꯣꯛꯄ ꯃꯌꯥꯏꯒꯤꯗ ꯂꯩꯏꯕꯗꯣ ꯃꯥꯏ ꯃꯥꯏ ꯃꯁ ꯏꯆꯥ ꯅꯨꯨꯄꯤꯁꯨꯨ ꯁꯥꯟꯅꯩꯌꯦ ꯉꯔꯡ
ꯎꯝ
ꯑꯗꯨꯒ ꯨ ꯍꯣꯔꯦꯟ ꯁꯥꯟꯅꯁꯦꯅꯗꯤ ꯍꯥꯏꯔꯛꯄꯅꯤ
ꯎꯝ
ꯑꯗꯣ ꯑꯩ ꯍꯥꯏꯗꯤ ꯅꯪ ꯈꯛꯇ ꯑꯣꯏꯕ꯭ꯔꯥ ꯅꯣꯏ ꯀꯥꯒꯤ
ꯑ ꯑꯦꯂꯦꯅꯥꯁꯨ ꯌꯥꯗ꯭ꯔꯕ ꯈꯪꯗꯦ ꯑꯗꯨꯝ ꯁꯥꯟꯅꯈꯤꯗ꯭ꯔꯦ
ꯎꯝ ꯃꯥ ꯌꯥꯗꯦ ꯍꯥꯏꯌꯦꯕ ꯀꯃꯥꯏ ꯑꯩ ꯅꯍꯥꯟ ꯅꯣꯡꯃ ꯁꯥꯟꯅꯁꯤꯦꯅ ꯍꯪꯕ ꯀꯥꯟꯗ ꯑꯩ ꯌꯥꯗ꯭ꯔꯤꯅ ꯍꯥꯏꯔꯛꯑꯦ
ꯎꯝ
ꯃꯗꯥꯏꯖꯕꯗ
ꯎꯝ ꯃ ꯉꯔꯥꯡ ꯂꯥꯛꯑꯦ
ꯇꯨꯅ ꯑꯗꯨꯝ ꯂꯩꯔꯅꯤꯅꯦ ꯑꯗꯨꯝ ꯋꯦꯁꯗꯦꯗ ꯍꯥꯏꯗꯤ ꯂꯥꯛꯑꯒ
ꯎꯝ ꯂꯩꯔꯅꯤ ꯑꯗꯨ ꯀꯝꯄ꯭ꯌꯨꯇꯔ ꯀꯣꯆꯤꯡ ꯆꯠꯂꯅꯤ ꯑꯗꯨꯒ ꯑꯇꯣꯞ ꯑꯇꯣꯞꯄ ꯑꯁ ꯀꯩꯀꯩ ꯇꯧꯗꯣꯏꯅꯣ ꯑꯩꯈꯣꯏ ꯉꯥ ꯍꯣꯏꯒ ꯐꯖꯅ ꯍꯥꯏꯅꯔꯒ ꯂꯥꯛꯑꯒ
ꯑꯩꯁꯨ ꯀꯝꯄ꯭ꯌꯨꯇꯔ ꯀ꯭ꯂꯥꯁ ꯆꯠꯅꯤꯡꯕꯅꯦ ꯑꯩ ꯂꯦꯞꯇꯣꯞ ꯂꯩꯇꯕꯒꯤ ꯑꯃꯣꯛ ꯇꯟꯕꯗꯣ ꯅꯒ ꯂꯥꯞꯇꯣꯞ ꯂꯩꯕꯥꯔꯥ
ꯂꯑꯦꯄꯇꯣꯞ ꯂꯣ ꯑ ꯑꯩꯈꯣꯏ ꯆꯦꯒꯤꯗꯣ ꯑꯩꯅ ꯂꯧꯔꯅꯤꯌꯦ
ꯑꯝ ꯍꯣꯏ ꯑꯃꯣꯏꯕꯨ ꯂꯩꯔꯗꯤ ꯌꯥꯔꯦ ꯏꯕꯦꯃꯥ ꯍꯣꯏꯗꯤ ꯇꯝ ꯍ ꯇꯝꯃꯦ ꯇ ꯗꯤ ꯈꯤꯇꯪ ꯅꯝꯍꯧꯕꯅ ꯐꯩꯗꯅꯀꯣ
ꯍꯣꯏ
ꯑꯇꯣꯞꯄꯅꯁꯨ ꯀꯩ ꯀꯂꯥꯀꯥꯔ ꯆꯠꯇꯣꯏꯕ
ꯃꯦꯗꯥꯒ
ꯎꯝ ꯀꯥꯏ ꯀꯔꯝꯕ ꯆꯠꯇꯣꯏꯅꯣ
ꯑꯁꯣꯏ ꯑꯅꯛꯄꯗ ꯑꯗꯨꯝ ꯆꯠꯂꯤꯗ
ꯇꯔ ꯃꯃꯥꯡꯒꯤꯗ
ꯑꯥ ꯀꯌꯥ ꯀꯌꯥ ꯂꯧꯖꯠꯅꯤ ꯈꯪꯗꯦ
ꯈꯪꯒꯅꯦ ꯑꯗꯣ ꯑꯗꯨꯝ ꯑꯦꯠꯃꯤꯁꯟꯗ ꯑꯍꯨꯝ ꯃꯔꯤ ꯑꯗꯨꯏꯅ ꯆꯪꯒꯗ꯭ꯔꯦꯅꯦ
ꯈꯪꯗꯑꯦ ꯑꯩꯉꯣꯟꯗꯥ ꯏꯃꯥꯟꯅꯕꯤ ꯗꯥ ꯍꯪꯕꯁꯦ ꯑꯣꯅꯦ ꯁꯝꯃꯔ ꯚꯦꯀꯦꯁꯟ ꯊꯥꯕꯗꯣ ꯑꯩꯈꯣꯏꯔꯣꯝꯒꯤ ꯃꯤ ꯀꯅꯥꯝ ꯆꯠꯅꯔꯣꯏꯗ꯭ꯔꯥ ꯍꯪꯉꯛꯏꯌꯦ ꯃꯣꯏꯅ ꯐꯤꯗꯤ ꯂꯧꯏꯤ ꯅꯠꯇ꯭ꯔꯥ
ꯎꯝ
ꯑꯗꯨꯗꯨꯒꯤ ꯑꯩꯈꯣꯏ ꯑꯝꯇ ꯆꯠꯂꯨꯔꯦꯅ ꯍꯥꯏꯅꯕ ꯑꯗꯨꯗꯨꯒ ꯃꯣꯏꯅ ꯊꯣꯡꯕ ꯉꯝꯅꯕ ꯊꯣꯡꯖꯖꯅꯤ ꯑꯩꯈꯣꯏꯗꯤ ꯑꯝꯇ ꯆꯠꯂꯣꯏꯅ ꯍꯥꯏꯅꯔꯦ ꯑꯗꯨꯗꯨꯒ ꯑꯣ ꯍꯥꯏꯔ ꯇꯨꯃꯤ ꯂꯩꯅꯈ꯭ꯔꯦ
ꯑꯣ ꯑꯩꯁꯨ ꯂꯩ ꯂꯩꯒꯗꯕꯅꯦꯕꯀꯣ ꯑ ꯅꯍꯣꯏ ꯀꯩꯒꯤ ꯑꯩ ꯍꯟꯗꯛ ꯊꯥꯎꯗꯤ ꯐꯖꯅ ꯂꯩꯇ꯭ꯔꯦ ꯗꯦꯠ ꯁꯚꯦꯟ ꯑꯗꯨꯋꯥꯏꯗꯝ ꯍꯜꯂꯦ ꯑꯗꯨꯒ ꯑꯃꯨꯛ ꯉꯔꯥꯡ ꯂꯥꯛꯍꯜꯂꯥꯛꯑ ꯉꯔꯥꯡ ꯑꯃꯨꯛ ꯍꯜꯂꯤꯂꯦꯅ ꯅꯥꯕꯒꯤ ꯑꯗꯨꯒ ꯑꯃꯨꯛ ꯍꯌꯦꯠꯇ꯭ꯔꯖꯤ ꯀꯅꯤ
ꯎꯝ
ꯑꯗꯨꯒ ꯃꯁ ꯂꯩ ꯀꯦꯝ ꯆꯠꯈꯗꯗꯤ ꯀꯩꯁꯨ ꯂꯩꯔꯔꯣꯏ ꯌꯨꯝ ꯂꯩꯇꯦ ꯍꯥꯏꯕ ꯃꯥꯅꯤ ꯀꯦꯝ ꯆꯠꯈꯤꯗꯣꯏ ꯅ ꯑꯩꯁꯨ ꯂꯩꯇꯕꯒꯨꯝꯕꯅꯤꯅ ꯑꯗꯣ ꯃꯣꯏꯦ ꯃꯔꯔꯗꯦ ꯇꯥꯛ ꯄꯤ ꯌꯥꯝꯅꯤ ꯈꯔ ꯍꯥꯏꯗꯤ ꯃꯤ ꯈꯨꯗꯤꯡꯃꯛꯀꯤ ꯅꯠꯇꯅꯀꯣ
ꯌꯦꯟꯖꯥꯡꯁꯦ ꯍꯥꯎꯄ ꯆꯥꯅꯤꯡꯉꯣ ꯉꯔꯥꯡꯒꯗꯣ ꯑꯩꯗꯤ ꯆꯥꯗꯦ ꯉꯔꯥꯡ ꯍꯥꯎꯗꯧ ꯃꯥꯟꯗꯕ ꯑꯝꯇ ꯃꯨꯟꯗꯦ
ꯑꯁ
ꯅꯨꯄꯤ ꯑꯃꯗꯨꯅ ꯉꯔꯥꯡ ꯊꯣꯡꯗꯕ ꯈꯪꯗꯦ ꯑꯁ ꯑꯗꯩꯗꯤ ꯉꯁꯥꯏ ꯎꯠꯇꯤ ꯊꯣꯡꯕꯗꯨꯁꯨꯅꯦ ꯃꯃꯥꯡꯒꯤꯗ ꯊꯔꯣꯏ ꯊꯦꯡꯅꯩ ꯍꯥꯏꯕꯗꯣ ꯑꯩꯈꯣꯏꯅ
ꯑꯥ
ꯑꯗꯨꯒꯤ ꯑꯗꯨꯒꯤ ꯃꯆꯨꯒꯤ ꯇꯥꯏꯞꯇ ꯊꯣꯡ ꯂꯩꯔꯝꯃꯦꯕꯀꯣ ꯑꯩꯁꯦ ꯅꯤꯡꯗ ꯅꯤꯡꯒ ꯑꯗꯩꯗꯤ ꯆꯥ
ꯑꯩ ꯍꯩꯅꯥꯗ꯭ꯔꯦ ꯀꯩꯅꯣꯝ ꯇꯧꯈꯜꯂꯦꯀꯣ ꯍꯣꯁꯇꯦꯜꯗ
ꯅꯣꯡꯃꯅ ꯑꯃꯨꯛ ꯍꯥꯎꯅꯤ ꯅꯣꯡꯃꯅ ꯑꯃꯨꯛ ꯍꯥꯎꯔꯣꯏ ꯉꯁꯤ ꯌꯦꯟ ꯊꯣꯡꯃ ꯀꯃꯥꯏꯅ ꯇꯧꯗꯣꯏꯅꯣ ꯈꯪꯗꯦ ꯏꯁ ꯃꯤꯒꯗꯤ ꯍꯪꯉꯛꯄꯅꯦ ꯐꯣꯟ ꯇꯧꯔꯒ ꯅꯣꯏꯔꯣꯝꯒꯤ ꯃꯤ ꯀꯌꯥ ꯂꯩ ꯑꯗꯨꯒ ꯉꯥ ꯆꯥꯗꯕ ꯅꯠꯇꯦ ꯌꯦꯟ ꯆꯥꯗꯕ ꯃꯤ ꯌꯥꯎꯕ꯭ꯔꯥ ꯀꯥꯏꯅ
ꯅꯨꯄꯤ ꯃꯔꯣ ꯑꯗ ꯍꯥꯔꯣ
ꯑꯪ ꯅꯍꯥꯅ
ꯀꯃꯥꯏꯅ ꯇꯧꯏꯤ ꯑꯩ ꯑꯃꯄꯧ ꯎꯗ꯭ꯔꯤꯅꯦ
ꯃꯤ ꯑꯗꯨꯝ ꯄꯤꯛꯑꯦ
ꯃꯤ ꯍꯩꯕ ꯁꯤꯡꯕꯤ ꯃꯥꯟꯕ꯭ꯔꯥ ꯅꯠꯇ꯭ꯔꯒ ꯑꯐꯕꯤ ꯃꯥꯟꯕ꯭ꯔꯥ
ꯃꯥꯟꯗ ꯑꯐꯕꯤ ꯃꯥꯜꯂꯦ
ꯃꯣꯏ ꯏ ꯏꯕꯣꯛꯇꯣ
ꯎꯝ
ꯃꯣꯏ ꯈꯠꯅꯔ ꯆꯠꯈꯤꯕ ꯃꯥꯜꯂꯦ
ꯈꯟꯅꯔ ꯆꯠꯂꯤꯔꯥ ꯅꯥꯔꯤꯔꯥ ꯈꯪꯗꯦꯉꯣ ꯅꯥꯔꯦ ꯐꯔꯀꯥꯟꯗ ꯂꯥꯛꯀꯅꯤꯁꯨ ꯑꯃꯨꯛ ꯍꯥꯏ ꯈꯪꯗꯦ
ꯑꯁ ꯑꯁ ꯕꯥꯂꯦꯁꯣꯔꯤ ꯅꯪꯕꯨ ꯈꯨꯗꯛꯇ ꯍꯦꯛꯇ ꯍꯣꯏ ꯃꯤꯁꯦ ꯇꯝꯕ ꯉꯝꯕ ꯅꯠꯇꯦ ꯑꯗꯨꯏꯁꯨ ꯍꯦꯛꯇ ꯈꯪꯗꯦ ꯃꯣꯏꯁꯨ ꯀꯩꯅꯣꯝꯗꯤ ꯌꯥꯎꯕ ꯌꯥꯎꯔꯤ ꯃꯣꯏ ꯃꯁꯦꯟ ꯋꯥꯊꯤꯁꯤ ꯄꯥꯉꯥꯡ ꯉꯥꯡꯅꯖꯕꯅꯦ ꯍꯥꯏꯕ ꯃꯣꯏ
ꯉꯥꯡꯉꯦ ꯋꯥꯊꯤ ꯄꯉꯥꯡ ꯉꯥꯡꯅꯔꯑꯒ ꯑꯃꯨꯛ ꯈꯠꯅꯕ
ꯑꯥ ꯑꯃꯒꯤ ꯃꯇꯨꯡꯗ ꯑꯃ ꯑꯃ ꯑꯗꯒꯤ ꯀꯔꯤ ꯏꯕꯣ ꯈꯔ ꯅꯣꯏꯇꯛ ꯇꯧꯕꯤꯗꯣ ꯀꯔꯤ ꯀꯔꯤ ꯀꯔꯤ ꯑꯃ ꯑꯟꯇꯤ ꯑꯃ ꯈꯔ ꯃꯆꯤꯟ ꯀꯟꯕꯤꯗꯣ ꯑꯗꯨꯒꯤ ꯇꯥꯗꯔꯣ
ꯈꯪꯗꯦ ꯉꯣ
ꯑꯗꯨ ꯑꯣꯏꯕ ꯈꯪꯗꯦ ꯑꯁ ꯈꯪꯗꯦ ꯃꯣꯏ ꯃꯃꯥꯡꯗꯀꯣ ꯏꯕꯣꯛꯅ ꯅꯣꯡꯃ ꯍꯥꯏꯗꯤ ꯆꯦ ꯃꯣꯅꯤꯀꯥ ꯢꯕꯅꯤ ꯊꯣꯛꯄ ꯀꯥꯟꯗ ꯃꯥꯗꯣ ꯄꯩꯁꯥ ꯌꯨꯝꯗ ꯀꯥꯎꯔꯝꯃꯦ ꯀꯔꯤ ꯀꯔꯤ ꯀꯔꯤ ꯍꯌꯦꯡ ꯑꯃꯨꯛ ꯄꯨꯕꯤꯔꯛꯀꯦ ꯅꯣꯏ ꯄꯩꯁꯥ ꯂꯩꯔꯗꯤ ꯂꯨꯄꯥ ꯆꯎꯉꯥꯇ ꯄꯨꯨꯒꯦ ꯏꯕꯣꯛ ꯍꯥꯏꯗꯤ ꯄꯩꯁꯥ ꯀꯧꯔꯝꯃꯦꯅ ꯍꯥꯏꯕ
ꯑꯗꯨ ꯀꯩ ꯍꯥꯏꯔꯛꯏꯅꯣꯕ
ꯑ ꯑꯗꯨ ꯑꯁ ꯀꯩꯩꯅꯣ ꯍꯧꯖꯤꯛ ꯍꯥꯏꯒꯦ ꯇꯧꯔꯝꯕꯗꯨꯕꯣ ꯑꯣ ꯑꯗꯨꯗꯅꯦ ꯏꯕꯣꯛꯅ ꯃꯣꯏ ꯃꯥꯡꯗꯒ ꯍꯥꯏꯔꯛꯀꯅꯨꯀꯣ ꯃꯣꯏ ꯁꯤ ꯍꯥꯏꯗꯤ ꯃꯣꯏꯁꯦ ꯍꯥꯏꯗꯤ ꯄꯉꯥ ꯉꯛꯅꯕꯒꯤ ꯃꯑꯣꯡꯗꯀꯣ ꯃꯥꯏꯅ ꯇꯧꯋꯦ ꯈꯣꯠꯂꯤ ꯏꯀꯥꯏ ꯈꯣꯠꯂꯦꯅ ꯇꯧꯋꯦ ꯗꯨꯗꯤ ꯁꯨꯝ ꯀꯩꯅꯣꯃ ꯑꯗꯨꯝ ꯀꯩꯅꯣꯃ ꯂꯩꯅ ꯇꯔꯥ
ꯎꯝ
ꯑꯗꯒꯤ ꯍꯥꯏꯕꯨꯗꯤ ꯍꯥꯏꯗꯦ ꯅꯣꯡꯉꯥꯜꯂꯕꯨꯗꯤ ꯄꯤꯕꯕꯨꯗꯤ ꯑꯗꯨꯝ ꯄꯤꯔꯛꯑꯦ ꯏꯕꯣꯛꯇꯨꯗꯣ ꯈꯪꯗꯦ ꯃꯣꯏꯅ ꯈꯤꯇꯪ ꯏꯕꯣꯛꯁꯦ ꯈꯤꯇꯪ ꯑꯃ ꯈꯪꯗꯦ ꯉꯥꯡꯕꯤ ꯈꯣꯠꯄꯤꯕꯒ ꯇꯧꯕꯔꯗꯤ ꯈꯪꯗꯦ ꯑꯗꯣ ꯏꯕꯣꯛꯁꯦ ꯑꯃꯨꯛ ꯈꯨꯝꯗꯤ ꯈꯨꯝꯕꯅꯦꯕ
ꯎꯝ
ꯈꯪꯗꯦꯉꯣ ꯑꯃꯅ ꯑꯃꯥ ꯍꯥꯏꯅꯤ ꯑꯃꯅ ꯑꯃ ꯍꯥꯏꯅꯤ ꯒꯌꯟꯇꯗꯦ
ꯎꯝ ꯑꯃꯨꯛ ꯇꯎꯔꯒꯦꯔ
ꯍꯥꯥ
ꯅꯪ ꯑꯃꯨꯛ ꯇꯧꯔꯒꯦꯔꯥ
ꯄꯨꯡ ꯐꯔꯥꯕꯣ
ꯑꯝ ꯅꯪ ꯑꯃꯨꯛ ꯇꯧꯔꯣ ꯊꯝꯃꯥꯒꯦ
ꯍꯣꯏ ꯑꯩ ꯑꯃꯨꯛ ꯇꯧꯔꯛ